ꯇꯥꯕ꯭ꯔꯣ
ꯇꯥꯏꯌꯦ
ꯑꯣꯀꯦ
ꯍꯧꯖꯤꯛꯇꯛꯇꯤ ꯐꯖꯅ ꯇꯥꯔꯦꯁꯦ
ꯎꯝ
ꯍꯧꯖꯤꯛꯇꯤ ꯐꯖꯅ ꯇꯥꯔꯦ
ꯇꯥꯔꯦ ꯇꯥꯔꯦ ꯑꯩꯁꯨ
ꯎꯝ ꯀꯩꯗꯧꯔꯤꯅꯣ
ꯑꯁꯨꯨꯝ ꯃꯄꯥꯟꯗ ꯂꯩꯕꯅꯦꯗ
ꯑ ꯆꯥꯛ ꯌꯦꯟꯁꯥꯡꯗꯤ ꯂꯣꯏꯔꯕꯣ ꯆꯥꯔꯕꯣ
ꯆꯥꯔꯦ ꯆꯥꯔꯦ ꯉꯁꯥꯏ ꯆꯥꯔꯦ ꯍꯥꯏꯔꯛꯗꯨꯗꯤ
ꯑꯣ ꯑꯩꯗꯣ ꯅꯪ ꯈꯔ ꯅ ꯅꯨꯡꯉꯥꯏꯇꯕꯗꯨꯗ ꯑꯩꯗꯣ ꯈꯔ ꯁꯦꯡꯅ ꯇꯥꯍꯧꯗꯕ ꯑꯗꯨꯒꯤꯅꯤꯗ
ꯎꯝ
ꯁ
ꯎꯝ ꯆꯠꯀꯅꯤ ꯍꯣꯏ
ꯆꯠꯀꯗꯕꯅꯤ ꯀꯜꯂꯤꯉꯩꯗ ꯆꯍꯧꯗ꯭ꯔꯗꯤ
ꯍꯌꯦꯡ ꯉꯟꯇ ꯆꯠꯀꯗꯣꯏꯅꯦ
ꯇ
ꯒ꯭ꯌꯥꯟ ꯇꯥꯗꯦꯗ ꯕꯣꯜꯁꯨ ꯌꯦꯡꯒꯅꯤ ꯑꯃꯨꯛ ꯉꯝꯇ ꯑꯃꯨꯛ ꯊꯧꯒꯠꯆꯀꯅꯤ
ꯑ
ꯑꯩꯅ ꯑꯩꯈꯣꯏ ꯊꯕꯛ ꯃꯐꯝꯗꯣ ꯑꯩꯅ ꯊꯣꯡ ꯍꯥꯡꯗꯣꯏꯅꯦꯕ ꯑꯩ ꯆꯥꯕꯤ ꯄꯥꯏꯕꯅꯦꯕ
ꯑꯣ ꯑꯣ ꯍꯣ ꯥꯏ ꯂꯩ ꯂꯩꯇꯦꯅꯦ ꯑꯗꯨꯗꯤ ꯆꯠꯀꯗꯕꯅꯤꯅꯦ ꯑꯩ ꯑꯩꯗꯤ ꯄꯨꯡ ꯃꯥꯄꯜꯒꯨꯝꯕ ꯇꯥꯔꯗꯤ ꯇꯨꯝꯅꯤꯡꯕ ꯍꯧꯔꯦꯕ ꯇꯨꯝꯅꯤꯡꯕ ꯑꯁꯤ ꯑꯁ꯭ꯋꯥꯏꯗ ꯇꯨꯝꯊꯣꯛꯑꯒ ꯄꯨꯡ ꯏꯂꯚꯦꯟ ꯑꯗꯨꯋꯥꯏꯗ ꯑꯃꯨꯛ ꯀꯩꯅꯣ ꯃꯤꯀꯞ ꯊꯣꯛꯂꯛꯈ꯭ꯔꯗꯤꯀꯣ ꯃꯤꯅ ꯀꯩꯅꯣ ꯑꯗꯨꯝ ꯐꯣꯟ ꯀꯩꯀꯥꯒꯨꯝꯕ ꯇꯧꯔꯛꯑꯗꯤ ꯑꯩꯁꯦ ꯃꯦꯀꯞ ꯊꯣꯛꯂꯛꯈꯤꯕꯗꯣ ꯑꯃꯨꯛ ꯇꯨꯝꯅꯤꯡꯉꯣꯏꯕ ꯑꯗꯨꯒꯤ ꯃꯅꯨꯡꯗ ꯄꯨꯡ ꯅꯤꯄꯥꯜ ꯃꯥꯄꯜꯗꯒꯤ ꯑꯦꯂꯚꯦꯟ ꯐꯥꯎꯗꯤ ꯑꯗꯨꯝ ꯇꯨꯝꯅꯤꯡꯒꯅꯦꯕ ꯑꯩꯁꯦ
ꯑꯉꯔꯥꯡ ꯕꯣꯜ ꯌꯦꯡꯕꯁꯨ ꯅꯦꯠ ꯅꯨꯡꯉꯥꯏꯇꯦ
ꯐꯖꯅ ꯌꯦꯡꯒꯦ ꯇꯧꯕꯗꯣ
ꯑꯩꯁꯨ ꯉꯔꯥꯡ ꯕꯣꯜ ꯌꯦꯡꯉꯦ ꯇꯧꯕꯅꯦ ꯑꯗꯨꯕꯨ ꯇꯨꯝꯊꯣꯛꯈꯔꯦ ꯍꯥꯟꯅ
ꯑꯩꯁꯨꯅꯦ ꯑꯩꯗꯤ ꯅꯠꯇꯦꯗ ꯃꯔꯛ ꯃꯔꯛ ꯃꯇꯦꯛ ꯑꯃꯗꯗꯤ ꯇꯨꯝꯊꯣꯛꯑꯦ ꯑꯩꯗꯣ ꯑꯗꯣ ꯑꯃꯨꯛ ꯌꯦꯡꯅꯤ ꯅꯦꯠ ꯈꯔ ꯅꯨꯡꯉꯥꯏ ꯅꯨꯡꯉꯥꯏꯔꯛꯄ
ꯎꯝ
ꯀꯗꯥꯏꯗꯒꯤ ꯉꯔꯥꯡꯒꯤ ꯃꯦꯛꯁꯁꯤꯗꯤ ꯐꯖꯗꯦꯗ ꯃꯣꯏꯗꯣ ꯀꯩꯅꯣ ꯋꯥꯕꯗꯣ ꯌꯥꯝ ꯊꯨꯑꯦꯕ ꯉꯔꯥꯡꯗꯣ ꯈꯪꯗꯦ
ꯄꯥꯏ ꯂꯩꯇꯦ ꯅꯣꯡꯃ ꯅꯣꯡꯃꯒꯤ ꯇꯥꯑꯣ ꯍꯥꯏꯗꯨꯅꯤ
ꯎꯝ ꯅꯣꯡꯃ ꯁꯥꯟꯕ ꯅꯨꯡꯉꯥꯏꯕ ꯅꯨꯡꯉꯥꯏꯇꯕ ꯅꯨꯃꯤꯠꯁꯨ ꯑꯗꯨꯝ ꯂꯩꯗꯤ ꯂꯩꯕꯅꯤꯗ
ꯉꯁꯤ ꯑꯃꯨꯛ ꯌꯦꯡꯒꯅꯤ
ꯎ ꯑꯩ ꯍꯣꯔꯦꯟꯗꯤ ꯇꯨꯝꯗꯅꯕ ꯍꯣꯠꯅꯔꯅꯤ
ꯎꯝ ꯑꯁ ꯋꯥꯔꯗꯤ ꯑꯗꯨꯝ ꯇꯨꯝꯊꯣꯛꯀꯅꯤꯗ
ꯉꯁꯤꯕꯨꯗꯤ ꯀꯌꯥ ꯋꯥꯗꯦꯗ
ꯎ
ꯋꯥꯗ꯭ꯔꯗꯤ ꯌꯥꯏ ꯑꯗꯣ ꯋꯥꯗ꯭ꯔꯁꯨ ꯀꯩꯅꯣ ꯑꯗꯨꯝ
ꯑꯗꯨꯕꯨ ꯑꯗꯨꯝ ꯇꯨꯝꯅꯤꯡꯕꯗꯨ
ꯍꯣꯏ ꯅꯨꯡꯊꯤꯜ ꯀꯩꯀꯥ ꯇꯨꯝꯗꯕꯅꯤꯅꯀꯣ
ꯎꯝ
ꯑꯗꯨꯒꯤ ꯇꯨꯝꯅꯤꯡꯒꯅꯦꯕ
ꯍꯟꯗꯛꯁꯦ ꯈꯔ ꯉꯟ ꯉꯟꯅ ꯇꯨꯝꯕ ꯍꯧꯔꯦꯕ ꯑꯩꯁꯨ
ꯑꯣ
ꯅꯍꯥꯟꯗꯤ ꯃꯄꯨ ꯃꯄꯨꯁꯨ ꯂꯩꯕꯅꯤꯅ ꯊꯕꯛꯇꯨ ꯃꯄꯨ ꯂꯩꯕꯅꯤꯅ ꯑꯩꯈꯣꯏꯁꯨ ꯑꯗꯨꯝ ꯐ꯭ꯔꯤꯗ ꯂꯩꯕ ꯌꯥꯗꯦ ꯂꯦꯞꯄꯦ ꯐꯝꯕꯁꯨ ꯅꯨꯡꯉꯥꯏꯇꯦ ꯐꯣꯟ ꯃꯦꯠꯄꯁꯨ ꯅꯨꯡꯉꯥꯏꯇꯦ ꯑꯗꯨꯒꯤ ꯑꯗꯨꯒꯤ ꯑꯁ ꯋꯥꯕꯗꯨ ꯂꯣꯏꯔꯦ ꯍꯟꯗꯛꯇꯤ ꯃꯄꯨ ꯂꯥꯛꯇ꯭ꯔꯦꯕ ꯑꯁ ꯅꯪꯒꯤ ꯅꯦꯠꯋꯥꯛ ꯍꯧꯔꯦꯗꯣ ꯑꯃꯨꯛ
ꯌꯥꯗꯦ ꯌꯥꯗꯦ